ꯍꯜꯂꯣ ꯃꯤ ꯑꯥꯎ꯫
ꯇꯥꯔꯕꯣ? ꯑꯩꯗꯣ ꯏꯌꯥꯔꯄꯤꯁ ꯍꯥꯞꯇꯕꯩ ꯁꯤꯒꯤ ꯐꯣꯟꯁꯤꯗꯤ ꯏꯌꯥꯔꯄꯤꯁꯇꯣ ꯍꯥꯞ ꯌꯥꯗꯦꯕ꯫
ꯎꯝ
ꯑꯗꯨꯒꯤ ꯋꯥ ꯉꯥꯡꯕꯗ ꯅꯨꯡꯉꯥꯏꯇꯕꯤꯗꯣ ꯇꯧꯋꯦ ꯋꯥ ꯉꯥꯡꯕ ꯅꯨꯡꯉꯥꯏꯇꯕ ꯍꯥꯏꯗꯤ ꯐꯣꯀꯁ ꯇꯧꯗꯕꯗꯣ ꯈꯪꯕ꯭ꯔꯥ?
ꯎꯝ ꯏꯌꯥꯔꯄꯤꯁ ꯍꯥꯞꯄꯒ ꯐꯣꯟ ꯌꯦꯡꯕꯗꯨꯅ ꯅꯨꯡꯉꯥꯏꯖꯕꯤꯗꯣ꯫
ꯅꯨꯡꯉꯥꯏ ꯑꯩꯒꯤꯅ ꯅꯥꯀꯣꯡ ꯑꯝꯗ ꯊꯝꯃꯒ ꯇꯨꯃꯤꯟꯅ ꯅꯨꯡꯉꯥꯏꯖꯕꯤꯗꯣ꯫
ꯎꯝ꯫
ꯅꯥꯀꯣꯡ ꯑꯝꯗ ꯊꯝꯃꯒ ꯐꯣꯟ ꯃꯦꯠꯂꯒ ꯋꯥꯔꯤ ꯁꯥꯟꯅꯕꯤꯗꯣ
ꯎꯝ ꯑꯖꯨ ꯅꯤꯅꯦ
ꯑꯩ ꯁꯤꯁꯦ
ꯎꯝ
ꯌꯥꯗ ꯌꯥꯔꯦ ꯅꯣꯏ ꯏꯃꯒꯤ ꯐꯣꯟꯗ ꯑꯩꯒꯤ ꯑꯃ ꯆꯦꯛ ꯇꯧꯕꯤꯔꯛꯀꯦꯔꯥ ꯈꯥꯕ ꯅꯪ ꯍꯣꯔꯦꯟ
ꯇꯧꯕꯤꯔꯛꯀꯦ
ꯑꯣ ꯌꯥꯔꯦ ꯌꯥꯔꯦ ꯑꯗꯨꯏꯗꯤ ꯄꯣꯠ ꯀꯛꯅꯤꯡꯉꯦ ꯀꯥꯡ ꯀꯣꯏꯔꯨꯁꯤ ꯂꯥꯎꯗꯅ ꯍꯦꯜꯂꯣ ꯉꯥꯟꯊꯣꯏ ꯇ ꯀꯝꯃ ꯎꯝ ꯍꯜꯂꯣ ꯈꯥꯕ ꯇꯥꯕ꯭ꯔꯣ